ꯂꯩꯔꯤꯕꯣ
ꯑꯥ ꯇꯥꯏꯌꯦ
ꯑꯗꯨꯝ ꯋꯥꯕꯗꯣ ꯀꯃꯥꯏꯅ ꯇꯧꯅꯤ ꯍꯥꯏꯔꯒꯦꯗ ꯑꯗꯨꯗꯣ ꯍꯦꯛ ꯀꯥꯏ ꯑꯩꯈꯣꯏꯒꯤ ꯑꯩꯈꯣꯏ ꯑꯅꯤ ꯄꯥꯝꯕꯁꯤꯡꯗꯣ ꯑꯗꯨꯝ ꯀꯔꯤ ꯍꯥꯏꯁꯦꯔꯥ ꯑꯣꯏ ꯁꯤꯟ ꯁꯤꯟ ꯑꯣꯏ ꯑꯣꯏ
ꯀꯔꯤꯌꯔꯗ ꯑꯣ ꯁꯛꯁꯦꯁ ꯐꯪꯕ ꯑꯣꯏꯔꯣ ꯍꯥꯏꯕ ꯇꯥꯔꯦ
ꯑꯩꯗꯤ ꯑꯁ ꯋꯥꯈꯜ ꯃꯤꯌꯥꯝ ꯌꯥꯝꯒ ꯊꯣꯛꯄꯅꯤꯗ ꯑꯗꯣ ꯑꯩꯈꯣꯏ ꯈꯨꯟꯒꯤ ꯑꯣꯏꯅꯀꯣ ꯎꯝ ꯅꯍꯥꯟ ꯑ ꯑꯦꯐ ꯄꯕꯤꯗ ꯎꯑꯦ ꯑꯩꯅ ꯈꯟꯕ ꯋꯥꯈꯜ ꯆꯞ ꯃꯥꯟꯅꯔꯒ ꯃꯤꯅ ꯍꯟꯅ ꯇꯧꯊꯣꯛꯈ꯭ꯔꯕꯗꯣ ꯎꯕ꯭ꯔꯣ ꯅꯪ ꯑꯩꯈꯣꯏ ꯈꯨꯨꯟꯒꯤ
ꯑꯣ
ꯗ ꯇꯦꯁ ꯑꯣꯐ ꯑꯩꯈꯣꯏꯒꯤ ꯈꯨꯟꯒꯤ ꯃꯤꯡ ꯍꯥꯏꯔꯒꯀꯣ
ꯑ
ꯗ ꯇꯦꯁ ꯑꯣꯐ ꯇꯃꯦꯡꯂꯣꯡ ꯉꯥꯏꯌꯦꯗꯅ
ꯑ ꯑ
ꯎ ꯎꯕ꯭ꯔꯣꯅꯪ
ꯎꯗꯦ
ꯑꯣ ꯑꯗꯨꯁꯨ ꯑꯩꯁꯨ ꯇꯧꯅꯤꯡꯕ ꯋꯥꯈꯜ ꯑꯃ ꯊꯣꯛꯄꯀꯣ
ꯑ
ꯑꯗꯨꯅ ꯕꯤ ꯑꯦ ꯀꯥꯔꯤꯉꯩꯗ ꯑꯩꯈꯣꯏ ꯑꯩꯅ ꯁꯨꯃꯥꯏ ꯑꯩꯈꯣꯏ ꯋꯥꯔꯤꯁꯤꯁꯨ ꯌꯥꯝ ꯂꯥꯏꯕꯅꯤꯅ ꯑꯩꯁꯦ ꯈꯟꯕꯅꯦ ꯑꯩꯈꯣꯏ ꯈꯨꯟꯗꯒꯤꯁꯨ ꯑꯍꯥꯎ ꯑꯍꯥꯎꯕ ꯌꯥꯝ ꯂꯩꯥꯏꯑꯦ ꯑꯗꯨ ꯑꯗꯨꯁꯨ ꯇꯥꯎꯕ ꯌꯥꯅꯤ ꯑꯩ ꯋꯥꯈꯜ ꯑꯃ ꯊꯣꯛꯑꯦ ꯑꯗꯨ ꯁꯨꯛ ꯄꯨꯒ꯭ꯔꯤ ꯃꯔꯨꯒꯨꯝꯕꯗꯣ ꯑꯩꯈꯣꯏꯗꯤ ꯌꯥꯝ ꯄꯥꯝꯅ ꯇꯥꯎꯋꯦꯗꯅ ꯍꯥꯏꯕꯗꯤ ꯃꯤ ꯃꯌꯥꯝꯁꯨ ꯍꯥꯏꯕꯗꯤ ꯄꯥꯝꯂꯝꯒꯅꯤ ꯑꯗꯨꯒ ꯑꯩꯈꯣꯏꯒꯤ ꯆꯥꯅꯕ ꯑꯗꯨ ꯇꯣꯏ ꯃꯣꯏꯗꯁꯨ ꯈꯪꯍꯟꯅꯤꯡꯉꯥꯏꯁꯨ ꯇꯧꯅꯤꯡꯕ ꯑꯗꯨ ꯀꯦ ꯑꯩꯅ ꯇꯧꯊꯣꯛꯅꯤꯡꯉꯒ ꯈꯟꯕ ꯀꯥꯟ ꯈꯜꯂꯦ ꯑꯗꯨꯒꯤ ꯐꯔꯁ ꯁꯦꯀꯦꯟ ꯁꯦꯀꯦꯟꯗ ꯑꯣꯏꯔꯝꯅꯦ ꯑꯗꯨꯋꯥꯏꯗ ꯈꯜꯂ ꯂꯩꯔꯝꯃꯦ ꯑꯗꯨ ꯀꯥ ꯑꯃꯥ ꯁꯤꯝꯁ ꯀꯌꯥ ꯗ꯭ꯔꯥ ꯑꯗꯨꯒ ꯗ ꯇꯦꯁ ꯑꯣꯐ ꯍꯤꯜꯁꯥ ꯍꯥꯏꯅꯀꯣ
ꯑꯥ
ꯑꯗꯨꯒꯤ ꯑꯃꯁꯨ ꯃꯅꯤꯄꯨꯔꯒꯤ ꯇ‌ꯦꯁ ꯑꯣꯐ ꯍꯤꯜꯁꯥ ꯍꯥꯏꯅ ꯑꯗꯨꯒꯤ ꯋꯥꯔꯤꯁꯨ ꯑꯃ ꯂꯩꯌꯦꯕ
ꯑ
ꯑꯗꯨꯀꯥꯟꯗꯒꯤ ꯍꯦꯟꯅ ꯏꯟꯁꯄꯌꯥ꯭ꯔ ꯑꯩꯉꯣꯟꯗ ꯇꯧꯔꯝꯕꯗꯣ ꯍꯥꯏꯗꯤ ꯋꯥꯔꯤꯁꯦ ꯗꯨ ꯃꯣꯏꯒꯤ ꯋꯥꯔꯤꯗꯤ ꯌꯥꯝ ꯍꯣꯏ ꯐꯥꯕꯗꯤ ꯅꯠꯇꯦ ꯇꯨ ꯑꯣꯏꯔꯁꯨ ꯑꯩꯉꯣꯟꯗ ꯌꯥꯝ ꯏꯟꯁꯄꯌꯥ꯭ꯔ ꯇꯧꯋꯦ ꯑꯩꯅ ꯈꯟꯕꯗꯨꯒ ꯑꯗꯨꯝ ꯍꯥꯏꯕꯗꯤ ꯑꯥꯏꯗꯤꯌꯥ ꯂꯥꯎꯔꯀꯥꯟꯗꯗꯤ ꯃꯣꯏꯗꯒꯤ ꯍꯦꯟꯅ ꯂꯥꯎꯕꯗꯣ
ꯎꯝ
ꯑꯁ ꯍ‌ꯣꯏ ꯑꯗꯨꯁꯨ ꯇꯥꯎꯕꯅꯦ ꯑꯩꯈꯣꯏ ꯍꯤꯜꯁꯥ ꯍꯥꯏꯔ ꯗ‌ꯣ ꯃꯤ ꯃꯌꯥꯝꯅ ꯆꯥꯅꯤꯡꯔꯒ ꯃꯄꯥꯟꯗ ꯂꯥꯛꯄꯗꯨꯁꯨ ꯑ ꯃꯅꯤꯄꯨꯔꯒꯤ ꯃꯍꯥꯎ ꯇꯝꯒꯦ ꯇꯝꯒꯦ ꯑꯗꯨꯒꯤ ꯋꯥꯔꯤꯗꯒꯤ ꯃꯣꯏ ꯃꯤꯌꯥꯝ ꯁꯤꯡꯅ ꯃꯄꯥꯟꯗꯒꯤ ꯈꯪꯕꯗꯣ
ꯎꯝ
ꯑꯗꯨꯒ ꯑꯩꯁꯨ ꯈꯥꯡꯕꯒꯤ ꯑꯣ ꯑꯩꯁꯨ ꯑꯩꯈꯣꯏ ꯈꯨꯟꯒꯤ ꯇꯥꯎꯕ ꯌꯥꯏꯑꯦ ꯌꯥꯝ ꯏꯟꯁꯄꯌꯥ꯭ꯔ ꯇꯧꯔꯒ ꯂꯩꯔꯀꯥꯟꯗ ꯑꯁ ꯑꯁꯤꯒꯤ ꯆꯍꯤꯗ ꯍꯥꯎꯅꯤꯡꯕꯗ ꯍꯥꯎꯅꯤ ꯑꯗꯨꯁꯨ ꯑꯩꯅ ꯀꯔꯤ ꯄꯩꯁꯥꯁꯨ ꯂꯥꯏꯇꯕꯅꯤꯅ ꯑꯁ ꯄꯩꯁꯥ ꯂꯥꯏꯇ꯭ꯔꯁꯨ ꯌꯥꯝ ꯋꯥꯕꯅꯤꯅ ꯀꯣ ꯁꯨꯃꯥꯏꯅ ꯈꯜꯂꯦ ꯑꯗꯨꯒ ꯍꯥꯟꯅꯤꯗꯣ ꯍꯅꯤꯕꯤꯗꯣ ꯑꯗꯨꯒꯤ ꯃꯍꯤꯒ ꯑꯩꯗꯤ ꯍꯦꯛ ꯁꯧꯒ꯭ꯔꯤ ꯃꯥ ꯃꯔꯨꯗꯣ ꯑꯗꯨ ꯑꯅꯤꯗꯣ ꯑꯩꯗꯤ ꯋꯥꯈꯜꯗ ꯑꯗꯨꯅ ꯍꯥꯟꯅ ꯊꯣꯛ ꯂꯥꯛꯑꯦ ꯑꯩꯉꯣꯟꯗꯗꯤ
ꯑꯥ
ꯑꯗꯨ ꯇꯥꯎꯁꯤꯔꯥꯅ ꯈꯥꯔꯨ ꯀꯥꯟꯗ ꯑꯁ ꯅꯍꯥꯟꯅ ꯁꯤꯗ ꯃꯣꯏ ꯎꯔꯝꯕꯗꯥꯗ ꯑꯁ ꯀꯥꯞꯅꯤꯡꯉꯦ ꯑꯩ ꯃꯤꯗꯤ ꯄꯩꯁꯥ ꯄꯥꯏꯕꯅꯤꯅ ꯑꯃꯨꯛꯀꯥ ꯍꯥꯟꯅ ꯇꯧꯊꯣꯛꯈ꯭ꯔꯦ ꯑꯩꯒꯤ ꯑꯩ ꯑꯩꯅ ꯑꯩꯒꯤ ꯑꯥꯏꯗꯤꯌꯥꯗꯨꯅ ꯑꯗꯨꯒꯤꯅꯤ ꯆꯞꯄ ꯃꯅꯥꯔꯒ ꯇꯧꯔꯒꯥꯅ ꯍꯣꯏ ꯑꯇꯣꯞꯄꯗꯤ ꯑꯩ ꯑꯩꯗꯤ ꯈꯪꯗꯦ ꯑꯗꯨꯒ ꯍꯥꯅꯤꯕꯤꯒꯥ ꯁꯧꯒ꯭ꯔꯤ ꯃꯔꯨ ꯑꯗꯨꯝ ꯌꯣꯟꯆꯥꯒ ꯑꯗꯨ ꯑꯍꯨꯝ ꯈꯛꯇ ꯑꯩ ꯑꯩꯒꯤ ꯑꯥꯏꯗꯤꯌꯥꯗ ꯍꯦꯛ ꯊꯣꯛꯂꯛꯄꯗꯣ
ꯑꯥ
ꯄ꯭ꯔꯤꯄꯦꯔꯦꯁꯟ ꯃꯣꯏ ꯃꯣꯏꯗꯤ ꯑꯇꯣꯞ ꯑꯇꯣꯞꯄꯁꯨ ꯇꯥꯎꯋꯦ ꯑꯗꯨ ꯑꯣꯏꯔꯁꯨ ꯑꯗꯨꯒꯨꯝꯕꯗꯤ ꯍꯣꯏ ꯇꯥꯎꯕꯨꯗꯤ ꯇꯥꯎꯕ ꯍꯥꯎꯅꯤ ꯑꯗꯨ ꯑꯣꯏꯔꯁꯨ ꯑꯗꯨꯒꯨꯝꯕꯗꯤ ꯄꯥꯛꯅ ꯊꯣꯛꯂꯥꯑꯇꯤ ꯑꯗꯨꯒ ꯐꯥꯔꯁꯇ ꯑꯩꯉꯣꯟꯗ ꯂꯥꯛꯄꯗꯨꯗꯤ ꯍꯅꯤꯕꯤꯒ ꯁꯧꯒ꯭ꯔꯤ ꯃꯔꯨ ꯌꯣꯡꯆꯥꯛ ꯑꯗꯨꯅꯦꯕ ꯑꯩꯅ ꯍꯦꯟꯅ ꯄꯥꯝꯕꯁꯤꯡꯗꯣ ꯑꯗꯨꯝ ꯊꯣꯛꯂꯛꯄ ꯃꯤꯉꯣꯟꯗꯁꯨ
ꯑꯥ ꯑꯩꯈꯣꯏꯅ ꯑꯩꯈꯣꯏꯒꯤ ꯆꯥꯕꯁꯤꯡꯗꯣ ꯃꯣꯏꯗꯁꯨ ꯇꯝꯍꯟꯅꯤꯡꯕꯗꯣ ꯍꯥꯎꯕꯁꯤꯡꯗꯣ ꯁꯨꯃꯥꯏꯅ ꯇꯧꯅꯤ ꯑꯁ ꯀꯥꯞꯄꯅꯦ ꯑꯩ ꯄꯩꯁꯥ ꯂꯩꯥꯇꯕꯗꯤ ꯑꯗꯨꯒꯤꯅꯦ ꯑꯗꯨꯝ ꯂꯥꯏꯕ ꯂꯥꯏꯌꯣ ꯍꯥꯏꯕ ꯋꯥꯅ ꯑꯁ ꯈꯜꯂꯒꯥ ꯈꯜꯂꯒꯥ ꯀꯣ ꯁꯤꯗꯥ ꯑꯩꯅ ꯀꯞꯅꯤꯡꯕ ꯌꯥꯝ ꯅꯨꯉꯥꯏꯇꯦ
ꯁꯧꯒ꯭ꯔꯤ ꯃꯔꯨꯗꯣ
ꯎꯝ
ꯑꯩꯈꯣꯏ ꯑꯩꯈꯣꯏ ꯈꯛꯇ ꯃꯥꯜꯂꯤꯅꯦ ꯆꯥꯕꯗꯣ ꯑꯇꯣꯞꯄ ꯈꯣꯏꯗꯤ ꯑꯇꯣꯞꯄ ꯈꯣꯏꯗꯤ ꯁꯧꯒ꯭ꯔꯤ ꯃꯔꯨꯅꯦ ꯍꯥꯏꯔꯗꯤ ꯀꯃꯥꯏꯅ ꯆꯥꯕꯅꯣ
ꯑꯥ ꯎꯝ ꯅꯍꯥꯟ ꯑꯁꯤꯗꯥ ꯂꯥꯛꯄ ꯀꯥꯟꯗꯀꯣ
ꯎꯝꯝ
ꯑꯩ ꯄꯨꯔꯛꯑꯦ ꯑꯗꯨ ꯁꯧꯒ꯭ꯔꯤ ꯑꯩꯗꯤ ꯌꯥꯝ ꯄꯥꯝꯃꯦ ꯑꯗꯨꯒꯤ ꯑꯩ ꯄꯨꯔꯛ ꯀꯥꯟꯅ ꯑꯁ ꯅꯝꯊꯤꯌꯦ ꯅꯝꯊꯤꯌꯦ ꯇꯧꯔꯀꯥꯟꯗ ꯇꯦꯁ ꯊꯧ ꯅꯝꯊꯤꯌꯦ ꯆꯤꯔꯁꯨ ꯑꯃꯨꯀꯥ ꯃꯍꯥꯎꯗꯣ ꯇꯝꯃꯣ ꯃꯍꯥꯎ ꯇꯥꯔꯝꯃꯀꯥꯟꯗꯥ ꯅꯣꯏ ꯈꯪꯒꯅꯤ ꯑꯩꯅ ꯌꯥꯝ ꯄꯥꯝꯕꯁꯦ ꯍꯥꯏꯔꯒꯥꯅ ꯃꯣꯏ ꯆꯥꯏꯌꯦ ꯒꯦ ꯃꯥꯟꯕꯤꯁꯦ ꯑꯗꯨ ꯆꯥꯔꯀꯥꯟꯗ ꯑꯦ ꯑꯁꯦꯡꯕꯅꯦ ꯅꯝꯊꯤꯗꯤ ꯅꯝꯊꯤ ꯌꯣꯡꯆꯥꯛꯒ ꯃꯥꯟꯅꯩꯌꯦꯅꯀꯣ ꯑꯗꯨꯗꯥꯒꯤ ꯃꯣꯏ ꯁꯤꯠ ꯆꯥꯕ ꯍꯧꯔꯒꯥ ꯅꯍꯥꯟ ꯑꯩꯒꯤ ꯏꯃꯥꯟꯅꯕꯤ ꯑꯃ ꯀꯣꯜ ꯇꯧꯔꯛꯑꯦ ꯅꯣꯏꯒꯤ ꯁꯧꯒ꯭ꯔꯤ ꯃꯔꯨꯗꯣ ꯑꯃꯨꯛꯀꯥ ꯄꯨꯔꯛꯎ ꯄꯨꯔꯥꯛꯑꯣ ꯑꯃꯨꯛꯀꯥ ꯆꯥꯅꯤꯡꯉꯦꯅꯀꯣ ꯑꯁ ꯅꯍꯥꯟꯗꯤ ꯅꯪ ꯅꯝꯊꯤꯌꯦ ꯍꯥꯏ ꯍꯥꯏꯗ꯭ꯔꯣꯅꯦ ꯑꯗꯨꯗꯤ ꯇꯣꯉꯥ ꯑꯗꯨꯗꯤ ꯑꯍꯥꯟꯕꯅꯤꯗꯨꯅ ꯍꯥꯏꯕ ꯃꯥꯅ ꯍꯥꯏꯔꯛꯑꯒꯥ ꯑꯩꯈꯣꯏ ꯑꯅꯤ ꯅꯣꯛꯔꯒꯥ ꯂꯩꯌꯦ ꯍꯣꯏ ꯄꯨꯔꯛꯑꯒꯦ ꯃꯊꯪ ꯅꯥ ꯍꯥꯏꯈ꯭ꯔꯦ
ꯍꯣꯏ ꯑꯗꯨꯕꯨꯗꯤ ꯃꯅꯝꯗꯤ ꯅꯝꯊꯤꯔꯥꯁꯨ ꯆꯥꯕꯗꯤ ꯍꯥꯎꯕꯅꯤꯅꯦ
ꯑꯗꯨꯒꯤꯅꯦ ꯑꯩꯈꯣꯏꯗꯤ ꯑꯩꯗꯤ ꯆꯥꯅꯤꯡꯉꯤ ꯃꯅꯥꯝꯒꯥ ꯅꯝꯊꯤꯗꯦ ꯑꯩꯗꯤ
ꯍ ꯑꯗꯨ ꯑꯩꯈꯣꯏꯗꯨꯀꯣ ꯎꯝ ꯏꯃꯥꯟꯅꯕ ꯑꯃꯒꯤ ꯃꯃꯥꯟꯅꯕ ꯊꯥꯔꯛꯄ ꯑꯗꯨꯗꯣ
ꯎꯝ
ꯃꯣꯏꯗꯗꯤ ꯐ꯭ꯔꯦꯁꯇꯤ ꯊꯥꯔꯛꯇꯦꯕ ꯍꯥꯏꯗ ꯍꯈꯣꯏꯗꯤ ꯄꯅ ꯌꯣꯝꯃꯒ ꯑꯗꯨ ꯇꯧꯕꯁꯨ ꯂꯩꯗꯅ
ꯑꯥ
ꯑꯗꯨꯃꯥꯏꯅ ꯅꯠꯇꯕ ꯃꯥꯒꯤꯗꯤ ꯀꯥꯡꯉꯒꯀꯣ ꯑꯗꯨꯗꯣ ꯑꯗꯨꯃꯥꯏꯅ ꯇꯧꯕ ꯂꯣꯏꯔꯒ ꯑꯃꯨꯛ ꯀꯪꯉꯒ ꯀꯩꯅꯣ ꯊꯝꯕꯗꯣ
ꯎꯝ
ꯑꯗꯨꯗꯣ ꯄ꯭ꯂꯥꯁꯇꯤꯛꯇ ꯑꯗꯨꯝ ꯊꯥꯔꯛꯑꯦꯕ ꯑꯗꯨꯝ
ꯎꯝ
ꯌꯨꯝꯗꯒꯤ ꯊꯥꯔꯛꯄ ꯃꯇꯝꯗꯣ ꯄꯥꯔꯁꯥ ꯇꯧꯔꯛꯄ ꯃꯇꯝꯗꯣ
ꯑꯥ
ꯑꯗꯨꯗ ꯑꯗꯨꯝ ꯑꯁ ꯑꯩꯗꯤ ꯀꯪꯉꯁꯨꯀꯣ
ꯎꯝ
ꯑꯗꯨꯝ ꯑꯃꯨꯛ ꯀꯩꯅꯣ ꯀꯩꯅꯣꯗ ꯁꯨꯔꯒ ꯂꯣꯏ ꯀꯥꯏꯍꯜꯂꯒ ꯑꯃꯨꯛ ꯏꯁꯤꯡ ꯍꯥꯞꯄꯗꯤ ꯐ꯭ꯔꯦꯁ ꯃꯥꯜꯂꯦꯕ ꯑꯗꯨꯝ ꯀꯩꯅꯣꯗꯨꯒ ꯑꯩꯈꯣꯏꯗꯤ ꯑꯗꯨꯝ ꯆꯥꯕꯅꯤ ꯑꯗꯨꯃꯥꯏꯅ ꯃꯣꯔꯣꯛ ꯃꯦꯠꯄ ꯃꯂꯒ ꯑꯗꯨꯝ ꯆ ꯍꯥꯎꯥꯎꯒꯅꯦ
ꯍꯣꯏ ꯍꯥꯎꯔꯝꯒꯅꯤꯀꯣ
ꯎꯝ ꯑꯗꯨꯒ ꯑꯗꯨꯝ ꯏꯟꯁꯥꯡ ꯑꯃꯒ ꯑꯗꯨꯝ ꯊꯣꯡꯈ꯭ꯔꯗꯤ ꯍꯥꯎꯈ꯭ꯔꯦꯗ
ꯍꯣꯏ ꯆꯣꯡꯃꯗ ꯍꯧꯗꯤꯦ ꯑꯩꯈꯣꯏ ꯍꯥꯏꯗꯤ ꯀꯜꯆꯔꯗꯤ ꯃꯅꯥꯗꯕꯅꯤꯅꯀꯣ ꯆꯥꯕ
ꯑꯣ
ꯑꯗꯨꯗꯤ ꯑꯗꯨꯝ ꯇꯣꯉꯥꯟ ꯇꯣꯉꯥꯟꯅꯦ ꯑꯗꯨꯝ ꯆꯞ ꯃꯥꯟꯅꯕ ꯄꯣꯠꯁꯨ ꯀꯣ ꯆꯥꯕ ꯑꯗꯨꯒꯤꯅꯦ ꯃꯍꯥꯎ ꯃꯍꯥꯎꯁꯨ ꯑꯗꯨꯝ ꯇꯣꯉꯥꯟ ꯇꯣꯉꯥꯟꯕꯗꯣ
ꯎꯝꯈꯣꯏꯒꯤ ꯑꯩꯈꯣꯏꯒꯤ ꯀꯤꯅꯣꯗꯨ ꯑꯃ ꯑꯩꯈꯣꯏꯒꯤ ꯑꯁ ꯀꯔꯤꯔꯥ ꯍꯋꯥꯏꯆꯥꯔꯗ‌ꯣ
ꯑꯣ ꯍꯣꯏ
ꯑꯩꯈꯣꯏꯗꯤ ꯑꯃ ꯂꯐꯨꯒꯤ ꯃꯅꯥꯗ ꯌꯣꯝꯃꯒ ꯀꯩꯅꯣ ꯃꯥꯏ ꯊꯝꯃꯦ
ꯑꯥ ꯍꯣꯏ
ꯑꯗꯣ ꯏꯃꯥꯟꯅꯕꯁꯤꯡꯁꯨ ꯃꯔꯤꯡ ꯂꯩꯌꯦꯕ ꯃꯥꯁꯨ
ꯎꯝ
ꯃꯣꯏꯒꯤꯅ ꯑꯃꯨꯛ ꯍꯥꯏꯁꯦ ꯔꯥꯎꯟ ꯔꯥꯎꯟ ꯀꯣ
ꯀꯪꯉꯒ ꯀꯩ ꯍꯥꯏꯁꯤꯔꯥ ꯕꯣꯜ ꯕꯣꯜ ꯑꯗꯨꯃꯥꯏꯅꯀꯣ ꯑꯗꯨꯃꯥꯏꯅ ꯇꯧꯋꯦꯕ ꯃꯣꯏꯒꯤꯅ
ꯑꯣ ꯑꯥ
ꯑꯁ ꯃꯤ ꯃꯤ ꯃꯤꯒꯤ ꯀꯣ
ꯑꯦ ꯇ‌ꯣꯡꯉꯥꯟꯅ ꯅꯣꯛꯅꯤꯡꯉꯤꯀꯣ ꯃꯣꯏꯗꯣ ꯑꯩꯈꯣꯏꯗꯤ ꯍꯥꯏꯗꯤ ꯑꯗꯣ ꯎꯝ ꯂꯐꯣꯏꯒꯤ ꯃꯥꯒꯤ ꯃꯅꯥꯗ ꯄꯣꯠ ꯑꯃ ꯑꯗꯨꯝ ꯑꯣ ꯀꯩꯅꯣ ꯑꯗꯨꯗ ꯄꯤꯔꯗꯤ ꯑꯗꯨꯝ ꯅꯨꯡꯁꯤꯕ ꯍꯥꯎ ꯁꯤꯡꯖꯨꯒꯨꯝꯕ ꯎꯝ ꯁꯤꯡꯖꯨꯒꯨꯝꯕ ꯑꯗꯨꯗꯒꯤ ꯂꯧꯊꯣꯛꯔꯒ ꯑꯁ ꯑꯗꯨꯝ ꯄꯥꯝ
ꯑꯥ ꯑꯗꯨꯒ ꯑꯃꯗꯨꯁꯨ ꯀꯩꯅꯣ ꯆꯦꯡꯒꯨꯝ ꯆꯦꯡꯒꯨꯝꯗꯨ ꯈꯪꯕ꯭ꯔ‌ꯣ
ꯍꯣꯏ ꯆꯦꯡꯒꯨꯝ ꯈꯪꯉꯦ ꯈꯪꯉꯦ ꯍꯣꯏ
ꯑꯗꯨ ꯆꯦꯡꯒꯨꯝ ꯑꯃ ꯃꯆꯥ ꯃꯆꯥ ꯑꯃ ꯀꯩꯅꯣꯗ ꯄꯥꯝꯕ ꯃ‌ꯣꯏꯗ‌ꯣ ꯃꯃꯤꯡꯗ‌ꯣ ꯁꯤꯅ‌ꯦꯕ ꯈ‌ꯣꯏꯗ‌ꯣ ꯑꯗꯨꯒꯨꯝꯕꯗꯣ ꯍꯣꯏ ꯍꯧꯖꯤꯛ ꯃꯇꯝꯅꯦꯕ ꯀꯣ ꯍꯧꯖꯤꯛ
ꯎꯝ ꯍꯣꯏ ꯍꯣꯏ ꯍꯣꯏ ꯍꯣꯏ ꯑꯗꯨ ꯎꯝ ꯎꯝ ꯂ‌ꯣ ꯂꯣꯏ ꯑꯗꯨꯒꯤ ꯃꯇꯝꯗꯗꯤ ꯖꯨꯟ ꯖꯨꯟ ꯗꯅꯤ ꯑꯗꯨꯒꯤ ꯃꯇꯝꯗꯤ ꯑꯥ ꯑꯗꯨ ꯂꯣꯏꯔꯝꯕꯁꯦ ꯑꯣ ꯑꯗꯨꯒꯤ ꯃꯇꯝꯗꯅꯤ ꯃꯆꯥ ꯃꯆꯥ ꯊꯣꯛꯂꯛꯄꯗꯣ ꯎꯕꯗ
ꯑꯁ ꯑꯗꯨꯗꯤ ꯈ‌ꯣꯏꯗ‌ꯣ ꯑꯃ
ꯍꯣꯏ
ꯁꯤꯡ ꯁꯤꯡꯒꯤ ꯖꯤꯟꯖꯔꯒꯤ ꯃꯅꯥꯗꯣ
ꯑꯥ
ꯍꯥꯄꯒ ꯊꯨꯝ ꯈ ꯍꯥꯄ ꯃ‌ꯣꯔ‌ꯣꯛ ꯍꯥꯞꯀ‌ꯦꯔꯥ ꯍꯥꯄꯣꯏꯁꯤꯔꯥ ꯈꯪꯗ‌ꯦ ꯑꯗꯨꯗꯣ ꯂꯐꯣꯏꯒꯤ ꯃꯅꯥꯗ ꯍꯥꯞꯄꯒ ꯑꯥ ꯃꯩꯒꯤ ꯃꯩ ꯃꯅꯨꯡꯗ ꯍꯥꯞꯆꯜꯂꯒꯀꯣ
ꯍꯣꯏ
ꯉꯥꯏꯍꯥꯛ ꯂꯩꯔ ꯂꯧꯊꯣꯛꯄꯗꯨ ꯃꯅꯝ ꯅꯨꯡꯁꯤꯔꯒ ꯑꯁ ꯌꯥꯝ ꯍꯥꯎꯕꯅꯤꯅꯦ
ꯍꯥꯎꯔꯝꯒꯅꯤ
ꯑꯗꯨ ꯇ‌ꯣꯏꯒꯗ‌ꯣ ꯑꯁ ꯎꯗ ꯀꯨꯏꯔ‌ꯦ ꯃꯁꯛꯀꯁ‌ꯦ ꯏꯟꯁꯇꯥꯒ꯭ꯔꯝꯗ ꯎꯕꯗ ꯈꯛ ꯇ ꯉꯥꯏꯔ‌ꯦ ꯑꯇꯩꯗꯤ ꯑ ꯔꯤꯜꯁꯇ ꯈꯛꯇ ꯑꯩꯈꯣꯏꯗꯤ ꯆꯥꯅꯤꯡꯉꯗꯤ ꯔꯤꯜꯁ ꯑꯗꯨꯝ ꯌꯦꯡꯉꯦ ꯑꯗꯨꯒ ꯎꯄꯥꯏꯍ ꯂꯩꯇꯦ
ꯎ ꯈꯪꯗꯝ ꯅ‌ꯦ ꯑꯥꯏꯖꯤꯗꯁꯨ ꯑꯩꯈꯣꯏꯅ ꯑꯗꯨꯝ ꯍꯥꯏꯕꯗꯤ ꯋꯥꯈꯜꯗ ꯂꯥꯏꯕꯗꯣ ꯑꯗꯨꯝ ꯊꯣꯛꯄꯅꯦ ꯃꯣꯏꯁꯦ
ꯎꯝ ꯍꯣꯏ ꯍꯣꯏ
ꯑꯗ ꯑꯁ ꯆꯥꯛꯂꯥꯝꯕ ꯀꯥꯟꯗ ꯃꯨꯛꯕꯥꯡ ꯌꯦꯡꯕ ꯅꯨꯡꯉꯥꯏꯕꯅꯦ ꯑꯃꯨꯛꯀ ꯍꯣꯁꯇꯦꯜꯗ ꯂꯥꯏꯕ ꯀꯥꯟꯗ ꯑꯩꯈꯣꯏꯁꯨ ꯇꯧꯔꯝꯃꯤ ꯆꯒꯂꯥ ꯑꯃꯗꯤ ꯑꯗꯨꯝ ꯌꯦꯡꯕ ꯅꯨꯡꯉꯥꯏꯕꯗꯣ
ꯑꯣ ꯆꯥꯛ ꯂꯥꯝꯗ꯭ꯔꯤꯀꯥꯟꯗ ꯕꯦꯔꯥꯑꯅꯤꯀꯣ ꯆꯥꯛ ꯂꯥꯝꯗ꯭ꯔꯤꯀꯥꯟꯗꯅ ꯑꯃꯨꯛ ꯍꯂ ꯀ ꯑꯗꯨꯗ ꯌꯦꯡꯅꯤꯡꯗꯕ ꯌꯥꯝ ꯂꯥꯃ ꯀꯥꯟꯗ
ꯁꯤꯦꯡꯅꯦ ꯑꯗꯨꯒꯤꯅꯦ ꯁꯨꯃꯥꯏꯅ ꯇꯥꯎꯋꯦ
ꯏꯔꯥꯟ
ꯃꯤ ꯃꯤꯁꯨ ꯑꯁ ꯅꯣꯛꯅꯤꯡꯕꯅꯦ ꯖꯥꯠ ꯖꯥꯠꯅ ꯑꯩꯈꯣꯏ ꯈꯥꯟꯕꯗ
ꯎꯝꯁꯅꯣ ꯆꯅꯤꯡꯦꯅꯦ ꯑꯗꯤ ꯀꯗꯣ ꯑꯩꯈꯣꯏ ꯆꯤꯡꯒꯤ ꯂꯧꯗꯒꯤ ꯅꯈꯣꯏꯗꯣ ꯕ꯭ꯔꯤꯜꯖꯔꯒꯨꯝꯕ ꯐ꯭ꯔꯦꯁ ꯑꯣꯏꯕꯗꯣ ꯆꯨꯖꯥꯛꯀꯨꯝꯕ ꯍꯦꯛ ꯍꯦꯛꯑꯒ ꯀꯩꯅꯣ ꯇꯧꯔ ꯑꯩꯣꯏꯗꯣ ꯕꯤꯟꯁ ꯍꯣꯏꯗ ꯑꯁ
ꯍꯥꯎꯋꯦ ꯑꯁ ꯑꯩꯈꯣꯏ ꯂꯥꯎꯗꯒꯤ ꯄꯨꯔꯛꯄꯗꯤ ꯍꯥꯎꯦ ꯑꯗꯨꯒ ꯍꯥꯔꯒꯨꯝꯕ ꯃꯄꯥꯟꯗꯒꯤ ꯄꯨꯔꯒ ꯌꯧꯟꯕꯗꯨꯦꯗꯤ ꯑꯁ ꯈꯪꯅꯦ ꯍꯥꯎꯗꯗ ꯃꯅꯝꯒ ꯃꯥ ꯂꯥꯏꯕꯒꯨꯝ ꯇꯥꯎꯕꯗꯣ ꯑꯗꯨꯃꯥꯏꯅ ꯇꯋꯦ ꯑꯩꯈꯣꯏꯒꯤ ꯋꯥꯈꯜ ꯍꯔ ꯀꯔꯤ ꯍꯥꯏꯔꯀꯥꯟꯗꯦ
ꯑꯁ ꯑꯗꯨꯒꯁꯨ ꯁꯣꯏꯕꯨꯝꯁꯨ ꯁꯣꯏꯕꯨꯝꯍꫭꯏꯗꯣ
ꯍꯣꯏ ꯁꯣꯏꯕꯣꯝꯗꯤ ꯑꯁ ꯌꯥꯝ ꯄꯥꯝꯃꯦ
ꯁꯣꯏꯕꯨꯝ ꯀꯩꯅꯣ ꯃꯣꯏꯗꯤ ꯑꯁꯤꯗ ꯑꯁꯤꯗ ꯑꯩꯈꯣꯏꯅ ꯆꯥꯕꯗꯤ
ꯑꯩꯈꯣꯏ ꯐ꯭ꯔꯦꯁ ꯅꯠꯇꯕ ꯑꯗꯨꯝ ꯀꯩꯅꯣ ꯀꯨꯏꯅ ꯀꯩꯅꯣ ꯊꯝꯃꯒ
ꯎꯝ
ꯑꯗꯨꯈꯣꯏꯗꯨ ꯈꯛꯇ ꯐꯪꯉꯦꯕ ꯑꯩꯈꯣꯏ ꯑꯩ ꯑꯗꯨꯁꯨ ꯌꯨꯝꯗꯒꯤ ꯊꯥꯔꯛꯄꯅꯦꯀꯣ ꯀꯥꯏꯗ ꯑꯃ ꯐ꯭ꯔꯦꯁ ꯑꯣꯏꯅ ꯊꯥꯔꯛꯄ ꯌꯥꯗꯕꯅꯤꯅ
ꯍꯣꯏ ꯍꯣꯏ
ꯑꯁ ꯃꯣꯔꯣꯛ ꯃꯦꯠꯂꯒ ꯁꯣꯏꯕꯨꯝ ꯀꯣꯏꯕꯗꯣ
ꯍꫭꯏ ꯑꯁ ꯌꯥꯝ
ꯏꯔꯣꯝꯕ ꯑꯗꯨꯃꯥꯏꯅ ꯆꯥꯕꯁꯨ ꯍꯥꯎꯕꯗꯨꯅꯤ ꯑꯗꯨ ꯑꯩꯈꯣꯏ ꯑꯁ ꯆꯗꯕ ꯀꯨꯏꯔꯦꯍꯦ
ꯎꯝ ꯌꯥꯝ ꯍꯥꯎꯋꯦ ꯑꯗꯨꯗꯤ
ꯆꯥꯛ ꯆꯥꯛ ꯂꯥꯃꯛꯇꯧꯔꯦ ꯑꯩꯁꯨ
ꯎꯁꯣꯏ ꯎꯁꯣꯏꯒꯤ ꯎꯁꯣꯏꯗ ꯊꯣꯛꯄꯁꯤꯅ ꯑꯗꯨꯝ ꯍꯥꯎꯋꯦ ꯍꯥꯎꯗꯕ ꯂꯩꯇꯦ ꯍꯥꯎꯕ ꯉꯥꯛꯇ